ꯏꯃꯥꯟꯅꯕꯤ
ꯑꯁ ꯑꯩꯒꯤꯁ‌ꯦ ꯅ‌ꯦꯠꯁ‌ꯦ ꯌꯥꯗ‌ꯦꯍ‌ꯦ
ꯏꯃꯥꯟꯅꯕꯤ
ꯍꯥꯎ
ꯅꯨꯡꯉꯥꯏꯔꯤꯕꯣ ꯏꯃꯥꯟꯅꯕꯤ
ꯅꯨꯡꯉꯥꯏꯇꯔ‌ꯦꯗ
ꯀꯞꯄꯒ ꯂꯩ
ꯅꯦꯠꯁꯦ ꯌꯥꯝ ꯅꯨꯡꯉꯥꯏꯇꯦꯅꯦ ꯈꯨꯟꯗꯁꯦ
ꯅꯦꯠ ꯌꯥꯝ ꯅꯨꯡꯉꯥꯏꯇꯦ ꯐꯥꯏꯚ ꯖꯤꯁꯨ ꯐꯪꯉꯦ ꯑꯗꯨ ꯑꯣꯏꯔ ꯁꯨ ꯌꯥꯗꯦꯅꯦ
ꯑꯣ ꯅꯪꯒꯤꯁꯨ ꯐꯥꯏꯚ ꯖꯤꯅꯦꯀꯣ
ꯑꯝ ꯐꯥꯏꯚ ꯑꯁ ꯐꯥꯏꯚ ꯖꯤ ꯑꯣꯏꯔꯁꯨ ꯑ ꯐꯥꯏꯚ ꯖꯤꯗꯣ ꯅꯦꯠ ꯄꯦꯛꯗꯣ ꯑꯜꯃꯤꯇꯦꯠ ꯑꯣꯏꯌꯦꯅꯅ
ꯎꯝ
ꯑꯜꯃꯤꯇꯦꯛ ꯀꯤ ꯔꯤꯆꯥꯥꯔꯖꯇꯨ ꯀꯥꯞꯄꯦꯕ ꯑꯩ
ꯎꯝ
ꯀꯥꯕꯁꯨ ꯑꯁꯤꯗ ꯑ ꯈꯨꯟꯗꯗꯤ ꯐꯥꯏꯚ ꯖꯤꯗꯣ ꯌꯥꯗꯦꯕ ꯑꯗꯨꯒꯤ ꯅ‌ꯦꯠ ꯄꯦꯛꯇꯣ ꯑꯟꯂꯤꯃꯤꯇꯦꯠ ꯑꯣꯏꯗꯦꯕ ꯇꯨ ꯖꯤꯕꯤ ꯈꯛꯇꯅꯦ
ꯑꯗꯨꯅ‌ꯦ ꯈꯨꯟꯗ ꯂꯩꯅꯤꯡꯗꯕꯁꯦ ꯑꯗꯨꯒꯤ ꯃꯔꯝ ꯑꯃ ꯑꯣꯏꯔꯦ ꯑꯗꯨꯒ ꯚꯤꯗꯤꯑꯣ ꯀ꯭ꯋꯥꯂꯤꯇꯤ ꯁꯦꯡꯕ ꯑꯃ ꯑꯅꯤ ꯌꯦꯡꯕꯗ ꯄꯨꯔꯥ ꯑꯥ ꯆꯜꯂꯦꯕ
ꯎꯝ
ꯑꯗꯨꯒ ꯂꯧ ꯆꯠꯄꯗꯨꯒ ꯇꯜꯂꯦ
ꯂꯧ ꯆꯠꯂꯗꯤ ꯅꯦꯠ ꯄꯦꯛꯗꯣ ꯁꯦꯐ ꯑꯣꯏꯌꯦ ꯅꯨꯡꯉꯥꯏꯔꯦ ꯑꯗꯨꯒꯤ
ꯎꯝ
ꯅ‌ꯦꯠ ꯄꯦꯛ ꯂꯣꯏꯔꯗꯤ ꯑꯩꯗꯤ ꯕꯨꯁꯇ‌꯭ꯔ ꯑꯃꯨꯛ ꯀꯥꯞꯄ‌ꯦ ꯄꯥꯏꯕꯗꯣ ꯀꯣꯟꯅꯗ꯭ꯔꯦꯕ
ꯎꯝ ꯀꯥꯞꯕꯣ ꯀꯥꯞꯕꯣ
ꯎꯝ ꯄꯩꯁꯥꯁꯨ ꯂꯩꯇꯕꯅꯦ ꯑꯩꯁ
ꯍꯤꯔꯣꯗ ꯀꯄꯄꯤꯌꯨ ꯍꯥꯏꯌꯨ
ꯀꯅꯥꯏ ꯍꯦꯔꯣꯅꯣ ꯍꯦꯔꯣ ꯐꯥꯎ ꯂꯩꯇꯕꯗꯨꯅꯦ
ꯅꯣꯏꯒꯤ ꯍ‌ꯦꯔꯣ
ꯍꯦꯔꯣ ꯀꯅꯥꯅꯣ ꯅꯪꯅ ꯍꯥꯏꯔꯤꯗꯣ ꯀꯅꯥꯅꯣ
ꯈꯪꯗꯦ ꯑꯃꯥ ꯍ‌ꯦꯇꯥ
ꯖꯤ ꯄꯦ ꯄꯥꯏꯗꯕ ꯉꯥꯛꯇ
ꯄꯩꯁꯥ ꯇꯥꯜꯂꯝꯒꯅꯤꯗꯅ ꯃꯣꯏꯁꯨ
ꯈꯪꯗ‌ꯦ ꯃꯥꯥꯏ ꯂꯩꯕꯅꯤꯅ ꯈꯪꯗ꯭ꯔꯦꯗ
ꯇꯥꯜꯂꯝꯒꯅꯤ ꯇꯥꯜꯂꯝꯒꯅꯤ
ꯃꯟꯗꯦ ꯍꯌꯦꯡꯐꯥꯎ ꯌꯦꯡꯉꯣ ꯍꯥꯏꯌꯦ ꯃꯥꯅ ꯀꯣꯜ ꯇꯧꯔ ꯀꯣꯜ ꯇꯧꯔꯛꯇ꯭ꯔꯗꯤ ꯑꯃꯨꯛ ꯍꯟꯅ ꯇꯧꯔ ꯇꯧꯔꯨꯅꯨꯅ ꯍꯥꯏ
ꯇꯧꯒꯅꯣ ꯆꯨꯝꯕꯅꯦ ꯀꯣꯜ ꯃꯤꯅ ꯇꯧꯅꯤꯡꯗꯕꯕꯨ ꯀꯃꯥꯏꯅ ꯅꯝꯐꯨ ꯇꯧꯗꯣꯏꯅꯣ ꯑꯩꯗꯤ ꯁꯨꯡ ꯇꯧ ꯇꯧꯗꯦ
ꯐꯅ ꯇꯧꯔꯛꯇꯕꯗꯨ ꯀꯔꯤꯒꯤꯔ ꯅꯨꯡꯁꯤꯗꯕꯒꯤ ꯃꯤꯅ ꯍꯥꯏ
ꯑꯩꯈꯣꯏꯒꯤ ꯇꯨꯀꯦꯗꯁꯨ ꯐꯣꯟ ꯇꯧꯔꯛꯑꯦꯗ ꯑꯗꯨꯝ
ꯍꯥꯥ
ꯑꯩꯈꯣꯏꯒꯤ ꯇꯨꯀꯦꯗꯁꯨ ꯐꯣꯟ ꯑꯗꯨꯝ ꯇꯧꯔꯛꯑꯦ
ꯎꯝ ꯅꯍꯥꯟꯁꯨ ꯑꯩꯉꯣꯟꯗ ꯇꯧꯔꯛꯑꯦ ꯚꯤꯗꯤꯑꯣ ꯀꯣꯜ ꯇꯧꯔꯛꯑꯦ
ꯑꯣ
ꯀꯥꯏꯗꯅꯣ ꯍꯥꯏꯕ ꯑꯩꯗꯤ ꯌꯨꯝꯗ ꯂꯩꯔꯦꯅ ꯍꯥꯏꯕ ꯌꯨꯝꯗ ꯂꯩꯕꯗꯨ ꯌꯥꯝ ꯅꯨꯡꯉꯥꯏꯕ꯭ꯔꯅꯦ ꯃꯤ ꯃꯌꯨꯝꯗ ꯂꯩꯕꯕꯨꯗꯤ ꯌꯨꯝꯗ ꯂꯩꯕꯅ ꯍꯦꯟꯅ ꯅꯨꯡꯉꯥꯏꯅ ꯍꯥꯏꯕ ꯑꯩꯅ ꯍꯪꯕ ꯅꯪ ꯀꯣꯜ ꯏꯕꯥꯅꯤꯁꯦ ꯀꯣꯜ ꯑꯃꯨꯛ ꯇꯧꯅꯗ꯭ꯔꯕꯣꯅ ꯍꯥꯏꯕ ꯇꯧꯅꯗꯦꯗꯅ ꯍꯥꯏꯌꯦ ꯃꯆꯤꯟ ꯊꯤꯌꯦ ꯃꯥꯁꯤꯕꯨ ꯀꯔꯤ ꯀꯔꯤ ꯃꯥꯁꯦ ꯃꯃꯤꯠ ꯌꯥꯝꯕꯒꯤꯔꯣ
ꯃꯃꯤꯠ ꯌꯥꯝꯕꯒꯤꯅꯤꯅꯦ
ꯌꯥꯝ ꯃꯝꯒꯅꯤ ꯃꯥꯗꯤ ꯌꯥꯗꯦ ꯕ
ꯌꯥꯝꯃꯦ
ꯑꯩ ꯗꯨꯀꯥꯟ ꯐꯝꯃꯒ ꯂꯩꯕ ꯑ ꯂꯩꯕꯗꯨꯁꯨ ꯃꯥ ꯑꯗꯨꯝ ꯃꯔꯛ ꯃꯔꯛꯇ ꯂꯥꯛꯑꯦꯕ ꯌꯥꯗꯦꯕ ꯃꯥꯒꯤ ꯃꯇꯧꯗꯣ ꯀꯩꯅꯣꯝ ꯑꯃ ꯇꯧꯋꯦꯕ
ꯌꯥꯔꯔꯣꯏ ꯑꯗꯨꯝ ꯌꯥꯝ ꯌꯥꯝꯃꯒ ꯂꯩꯔꯗꯣꯏꯅꯦ ꯎꯄꯥꯏ ꯂꯩꯇꯔꯦ
ꯈꯪꯗꯔꯦ
ꯊꯥꯖꯕ ꯌꯥꯕ ꯅꯠꯇꯦ ꯅꯨꯄꯥꯁꯤꯡꯁꯦ
ꯊꯥꯖꯗꯦꯗ ꯑꯩꯅ ꯀꯣꯜ ꯇꯧꯕ ꯅꯨꯄꯥꯁꯤꯡꯁꯨ ꯑꯣꯏꯗꯕ ꯉꯥꯛꯇ ꯌꯥꯝ ꯐꯔꯝꯒꯗ꯭ꯔ ꯍꯥꯏꯅ ꯈꯜꯂꯒ ꯇꯧꯔꯗꯤ ꯌꯥꯗꯦꯕ ꯇꯧꯗꯅ ꯑꯗꯨꯝ ꯇꯨꯃꯤꯟ ꯂꯩꯕꯗꯨꯅ ꯍꯦꯟꯅ ꯐꯔꯦꯗ
ꯔꯥꯏꯠ ꯄꯔꯁꯟ ꯊꯤꯕ ꯐꯪꯗꯦꯕ
ꯇꯞꯅ ꯂꯥꯛꯒꯗꯕ ꯃꯥꯜꯂꯦ
ꯎꯝ ꯋꯥꯠꯂꯤꯗꯅ ꯆꯍꯤ ꯇꯔꯨꯛꯀꯨꯝꯕ ꯋꯥꯠꯂꯤꯗꯅ
ꯍꯝ ꯂꯥꯁꯇ ꯑꯔꯤꯕꯤ ꯑꯣꯜꯂꯅꯤ
ꯑꯥ
ꯂꯥꯁꯇ ꯑꯔꯤꯕꯤ ꯑꯣꯜꯂꯅꯦꯕ
ꯃꯃꯤꯠ ꯌꯥꯝꯕꯖꯦ ꯌꯥꯝꯃꯦ ꯌꯥꯝꯃꯦ
ꯒꯦꯂꯤꯌ ꯃꯃꯥꯕꯨꯗꯤ ꯀꯣꯜ ꯇꯧꯕꯤꯕ꯭ꯔꯣ ꯅꯪ
ꯇꯧꯕꯤꯌꯦ ꯄꯥꯏꯈꯠꯇꯦ ꯃꯣꯏ ꯐꯣꯟ ꯇꯧꯕꯖꯦ ꯎꯝ ꯁꯥꯎꯅꯤꯡꯉꯦ ꯀꯣꯟ ꯇꯧꯕꯗ ꯁꯠ ꯁꯠ ꯁꯨꯡꯄꯥꯏ ꯄꯥꯏꯈꯠꯇꯦ
ꯀꯔꯤꯒꯤꯔꯕꯣ
ꯈꯪꯗꯦ ꯑꯁ ꯃꯋꯥꯒꯤ ꯄꯦꯟꯇꯤ ꯐꯥꯎꯔ ꯂꯩꯔꯦ ꯈꯣꯏ ꯅꯀꯟꯒꯤ ꯅꯨꯄꯤ ꯑꯃꯨꯛ
ꯎꯝ ꯃꯣꯏꯁꯨ ꯑꯁ ꯅꯛꯅꯔꯗꯤ ꯐꯒꯗꯕ
ꯎꯝ
ꯌꯥꯝ ꯂꯥꯞꯄꯅꯤꯅ
ꯌꯥꯝ ꯂꯥꯞꯄꯦ ꯃꯦꯞꯇ ꯌꯦꯡꯉꯣ ꯑꯥꯗꯅꯦ ꯂꯩꯁꯦ
ꯑꯉꯥꯡ ꯂꯧꯕꯨ ꯄꯝꯂꯒ ꯂꯩꯔꯦ ꯋꯥꯔꯦ ꯂꯥꯛꯑꯣꯅ ꯍꯥꯏꯔꯑꯦ
ꯂꯥꯛꯅꯤꯡꯉꯁꯨ ꯎꯄꯥꯏ ꯂꯩꯇꯦ
ꯀꯔꯤ ꯍꯤꯖꯥꯥꯡ ꯆꯗꯣꯏꯅꯣ
ꯈꯪꯗꯦ ꯉꯁꯤ ꯁꯟꯗꯦꯅꯦ ꯍꯥꯎꯗꯧ ꯃꯥꯜꯂꯦ ꯃꯨꯛ
ꯑꯗꯨꯗ ꯏꯟꯖꯥꯜ ꯂꯥꯄꯤꯗꯣ ꯀꯃꯥꯏꯟ ꯇꯧꯕ꯭ꯔꯥ ꯇꯥꯡꯕ꯭ꯔꯥ
ꯑꯁ ꯏꯟꯖꯥꯡ ꯅꯥꯄꯤ ꯑꯩ ꯁꯨꯡꯂꯩ ꯂꯩꯗ꯭ꯔꯤꯌꯦ ꯈꯪꯗꯦ
ꯑꯁ ꯎꯝ ꯎꯝ
ꯑꯩꯅ ꯂꯩꯕꯖꯤꯗꯤ ꯑꯍꯥꯎ ꯑꯍꯥꯎꯕ ꯉꯥꯛꯇ ꯌꯦꯔꯨꯝꯒꯨꯝꯕ ꯌꯦꯟꯒꯨꯝꯕ ꯂꯩꯔ ꯆꯥꯕ ꯉꯥꯛꯇ ꯍꯪꯒꯥꯝꯗꯣ
ꯅꯣꯡꯃ ꯍꯪꯒꯥꯝ ꯂꯧꯔꯒ ꯆꯥꯒꯦ ꯈꯜꯂꯤꯅꯦ ꯍꯪꯒꯥꯝ ꯌꯣꯜꯂꯝꯃꯦ ꯑꯥꯗ
ꯎꯝ ꯑꯩꯖꯨ ꯍꯪꯒꯥꯝ ꯆꯥꯅꯤꯡꯉꯦ ꯍꯪꯒꯥꯝ ꯅꯠꯇꯕꯥ ꯑ ꯀꯔꯤꯔ ꯕꯨꯛ ꯆꯣꯏ ꯍꯥꯏꯕꯂꯣ
ꯎꯝ
ꯑꯗꯨꯖꯨ ꯆꯥꯅꯤꯡꯉꯤ
ꯎꯝ
ꯊꯥꯎ ꯈꯔ ꯌꯩꯕꯤꯔꯒꯀꯣ ꯆꯥꯔꯗꯤ ꯍꯥꯎꯅꯤꯗꯣ ꯉꯥ ꯉꯥ ꯖꯥꯔꯗꯤ ꯍꯥꯎꯅꯤ ꯑꯥ ꯑꯀꯪꯕꯗꯣ ꯑꯗꯨꯒ ꯍꯥꯞꯄꯗꯤ ꯍꯥꯎꯒꯅꯤꯗꯨ
ꯑꯁꯤꯗ ꯅꯥꯀꯣꯡ ꯀꯣꯠꯄꯒꯤꯐꯥꯎ ꯂꯨꯄꯥ ꯀꯨꯟ ꯄꯤꯌꯦꯅꯦ ꯑꯩꯅ ꯈ꯭ꯋꯥꯏ ꯑꯍꯣꯡꯕ ꯂꯩꯔꯤꯅꯦ ꯑꯗꯨꯁꯨ ꯋꯥꯟ ꯍꯟꯗ꯭ꯔꯦꯠ ꯍꯦꯜꯂꯦ ꯂꯣꯏꯅ
ꯎꯝ
ꯑꯥꯗ ꯂꯨꯄꯥ ꯃꯉꯥ ꯄꯤꯕꯗꯣ
ꯈꯪꯗ꯭ꯔꯦꯗ ꯄꯣꯠꯀꯤ ꯃꯃꯟꯅ ꯌꯥꯝ ꯇꯥꯡꯉꯤꯅꯦ
ꯌꯦꯔꯨꯝꯗꯣ ꯑꯥꯗ ꯀꯌꯥ ꯀꯌꯥ ꯄꯤꯒꯦ
ꯀꯨꯟꯒꯤ ꯑꯍꯨꯝ ꯄꯤ
ꯑꯗꯨꯗꯤ ꯁꯚꯦꯟ ꯔꯨꯄꯤꯁ
ꯇꯥꯛꯄꯗꯨꯕꯨ ꯇꯨ ꯇꯨ ꯐꯤꯐꯇꯤ ꯍꯧꯔꯤꯕꯅꯤ
ꯍꯥ
ꯅꯦꯠ ꯇꯞꯄꯥ ꯌꯦꯔꯨꯝꯅꯦ
ꯅꯪꯒꯤ ꯈꯣꯟꯖꯦ ꯍꯧꯖꯤꯛ ꯐꯖꯅ ꯇꯥꯗ꯭ꯔꯦ
ꯌꯦꯔꯨꯝꯗꯣ
ꯑꯧ
ꯄ꯭ꯂꯦꯠꯇꯀꯣ
ꯑꯧ
ꯇꯨ ꯐꯤꯐꯇꯤ ꯐꯥꯎ ꯌꯧꯔꯝꯃꯦꯕ
ꯑꯁꯤꯗ ꯑꯩ ꯉꯔꯥꯡ ꯂꯧꯕꯗꯣ ꯇꯨ ꯐꯣꯔꯇꯤꯒꯤ ꯂꯧꯋꯦ
ꯍꯧꯖꯤꯛꯇꯤ ꯌꯨꯝꯗ ꯇꯥꯔꯝꯒꯅꯤ
ꯎꯝ
ꯇꯨ ꯊꯥꯔꯇꯤ ꯇꯨ ꯇ꯭ꯋꯦꯟꯇꯤꯒꯨꯝꯕ ꯇꯥꯔꯝ